ꯑꯥ
ꯑꯩꯅ ꯑꯃꯨꯛ ꯇꯧ ꯅꯪꯅ ꯑꯃꯨꯛ ꯇꯧ ꯀꯔꯌꯥꯁꯦ ꯌꯥꯝ ꯐꯩ ꯍꯥꯏꯕ
ꯑꯛ ꯄꯩꯁꯥ ꯊꯣꯛꯇꯕ ꯑꯈꯣꯏꯖꯦ ꯊꯣꯛꯍꯟꯕꯤꯔꯦ ꯑꯃꯨꯛ
ꯑꯗꯨꯅꯦ ꯍꯥꯏꯖꯦ ꯁꯤ ꯍꯥꯏꯍꯧꯗ꯭ꯔꯗꯤ ꯔꯤꯖꯦꯛ ꯑꯃꯨꯛ ꯆꯠꯈꯤꯅꯤ ꯍꯥꯏꯕ
ꯊꯤ ꯅꯣꯛꯅꯤꯡꯗ꯭ꯔꯥ ꯑꯗꯨꯒ ꯑꯩꯍꯩ ꯅꯣꯛ ꯀꯟꯍꯣꯞ ꯑꯗꯨꯒꯤ ꯀ꯭ꯂꯥꯁꯁꯦ ꯑꯗꯨꯝ ꯌꯥꯎꯋꯦꯕꯀꯣ ꯃꯥꯥꯏꯒꯤ ꯀ꯭ꯂꯥꯁꯁꯦ ꯑꯗꯨꯕꯨ ꯑꯗꯨꯝ ꯃꯈꯥ ꯇꯥꯅ ꯌꯥꯎꯗ꯭ꯔꯦ ꯊꯤ ꯅꯨꯛꯁꯤꯕ ꯑꯥ ꯑꯈꯣꯏꯗꯤ ꯑꯦꯟꯖꯤꯁꯤ ꯌꯥꯎꯕꯅꯤꯅ ꯑꯩꯗꯤ ꯅꯣꯡꯇ ꯐꯅꯦꯛ ꯁꯦꯠꯂꯛ ꯀ꯭ꯂꯥꯁ ꯆꯠꯇꯦꯕ ꯑꯗꯨꯝ ꯑꯩꯈꯣꯏ ꯇ꯭ꯔꯦꯛꯄꯦꯟꯗ ꯐꯣꯃꯦꯟ ꯁꯦꯠꯂ ꯑꯗꯨꯝ ꯆꯠꯂꯦꯕ ꯑꯩꯃ ꯑꯝ ꯑꯗꯨꯏ ꯃꯔꯛꯇ ꯃꯤ ꯃꯤꯅꯒ ꯍꯥꯏꯔꯛ ꯈꯨꯏ ꯌꯦꯡꯅꯤꯡꯗꯕꯗꯣ ꯃꯥ ꯑꯗꯨꯝ ꯌꯦꯡꯉꯣ ꯍꯥꯏꯕ ꯏꯃꯥꯟꯅꯕꯤꯁꯤꯅ ꯍꯥꯏꯃꯟꯗꯅ ꯅꯪꯅ ꯍꯦꯛ ꯄꯥꯝꯕ ꯍꯦꯟꯃꯟꯈꯤꯗꯅ ꯇꯧꯕꯅꯦ ꯁꯤꯅꯦ ꯃꯥꯒꯤ ꯂꯕ꯭ꯔꯁꯦ ꯂꯣꯏ ꯀꯥꯏꯅꯕꯅꯦ ꯁꯤꯅꯦ
ꯑꯩꯌꯥ
ꯑꯩꯖꯦ ꯅꯨꯡꯉꯥꯏꯇ꯭ꯔꯦꯕꯀꯣ ꯃꯥꯏ ꯑꯍꯥ ꯑꯀꯣꯝꯕ ꯀꯥꯏꯅꯕꯖꯦ ꯑꯩꯁꯦ ꯑꯁ ꯑꯩ ꯀꯩꯒꯤꯅꯣ ꯈꯜꯂꯦꯕ
ꯎꯝ
ꯍꯥꯏꯗꯤ ꯑꯩꯉꯣꯟꯗ ꯁꯨꯝ ꯅꯨꯡꯉꯥꯏꯇꯦ ꯑꯩꯉꯣꯟꯗ ꯀ꯭ꯔꯁ ꯂꯩꯕꯒꯤꯔꯥ ꯀꯥꯏ ꯈꯜꯂꯛꯄꯗꯣ ꯑꯩꯁꯤ ꯌꯦꯡꯉꯒꯦꯅꯦ ꯑꯩ ꯑꯩꯁꯨꯝ ꯅꯨꯡꯉꯥꯏꯔꯛꯇꯦ ꯑꯩꯁ ꯇꯨꯛꯑꯦ ꯍꯧꯖꯤꯛ ꯈꯨꯐꯖ ꯑꯃ ꯅꯪ ꯐꯣꯇꯣ ꯌꯦꯡ ꯌꯥꯅꯤ ꯅꯪ ꯅꯪ ꯋꯥꯆꯦꯞ ꯄꯥꯏꯔꯗꯤ
ꯍꯩꯠ ꯑꯩ ꯑꯇꯣꯞꯄ ꯅꯝꯕ꯭ꯔꯗ ꯄꯥꯏ ꯋꯥꯆꯞꯇꯤ
ꯑꯦ ꯑꯦꯝ ꯐꯖꯖꯥꯅꯤ ꯍꯥꯏꯗꯤ ꯑꯉꯥꯡꯗ ꯑꯉꯥꯡ ꯃꯥꯥꯜꯂ ꯂꯩꯕꯗꯣ ꯈꯪꯕ꯭ꯔꯥ ꯨꯑꯁ ꯈꯨꯐꯖ ꯑꯃ
ꯑꯁ ꯑꯗꯨꯝꯥꯏ ꯑꯉꯥꯡ ꯑꯗꯨꯝ ꯃꯥꯜꯂ ꯂꯩꯕꯗꯣ ꯍꯅꯨꯔꯀꯥꯟꯗ ꯊꯤ ꯐꯖꯕꯅꯤꯉꯣ ꯉꯧ
ꯑꯁ ꯃꯥꯏ ꯃꯃꯥꯖꯨ ꯃꯁꯛꯇꯦꯟ ꯐꯖꯖꯥꯅꯤꯍꯦ
ꯑꯁ
ꯃꯥ ꯃꯥ ꯃꯥꯒ ꯃꯌꯥꯝꯕꯒ ꯃꯃꯥꯒ ꯃꯣꯏꯍꯨꯝꯖꯦ ꯃꯁꯛ ꯆꯞꯃꯟ ꯈꯨꯐꯖ ꯑꯃ
ꯃꯅꯥꯎꯄꯤꯗꯨꯗꯤ
ꯃꯅꯥꯎꯅꯨꯄꯤ ꯏꯇꯣꯟ ꯇꯣꯟꯕꯤꯖꯨ ꯐꯤꯖꯤꯃꯥꯜꯅ ꯕꯜꯖꯔꯤꯌꯦꯟꯗ ꯃꯌꯨꯝ ꯄꯥꯜꯂꯦ
ꯑꯌꯥ ꯅꯩꯌꯦ
ꯎꯝ ꯈꯪꯕꯅꯦ ꯍꯥꯏꯕ ꯅꯩꯕ ꯄ꯭ꯂꯁ ꯈꯪꯗꯕꯤꯅꯦ ꯍꯥꯏꯕ ꯑꯗꯨ ꯃꯥꯁꯦ
ꯎꯝ
ꯑꯗꯣ ꯃꯥꯁꯦ ꯀꯅꯥ ꯑꯣꯏꯔꯝꯗꯣꯏꯅꯣ ꯈꯪꯕ꯭ꯔꯥ ꯑꯩꯈꯣꯏ ꯃꯔꯤ ꯃꯇꯥ ꯑꯣꯏꯔꯝꯗꯣꯏꯅꯦꯕ ꯑꯩ ꯑꯩ ꯑꯩꯁ ꯑꯩꯒꯤ ꯂꯥꯏꯕꯛꯅꯦ ꯍꯥꯏꯕ ꯑꯩꯅ ꯍꯥꯏꯔ ꯉꯁꯥꯏ ꯑꯩ ꯀ꯭ꯔꯁ ꯂꯩꯕ ꯃꯥꯜꯂꯦꯅ
ꯑꯥ
ꯍꯥꯏꯗꯤ ꯑꯩꯅ ꯍꯦꯛ ꯒ꯭ꯔꯥꯝꯖꯨ ꯃꯔꯤ ꯃꯇꯥꯗꯨꯝ ꯑꯣꯏꯕ ꯃꯥꯁꯦ ꯃꯔꯤ ꯃꯇꯥ ꯑꯣꯏꯅ ꯑꯈꯣꯏ ꯑꯈꯣꯏꯒꯤ ꯀꯀꯥꯒꯤ ꯅꯨꯄꯤꯁꯦ ꯁꯤ ꯒꯤ ꯃꯌꯥꯝꯕꯁꯤꯡꯒꯤ ꯁꯥꯒꯩꯒꯤ ꯃꯌꯥꯝꯕ ꯍꯥꯏꯗꯤ ꯀꯖꯤꯟ ꯃꯩ ꯃꯣꯏꯒꯤ ꯃꯞ ꯃꯥꯏ ꯑꯣꯏꯅꯕꯗꯣ ꯀꯖꯤꯟꯒꯤ ꯃꯆꯥ ꯑꯣꯏꯔꯝꯗꯣꯏꯕ ꯑꯗꯣ ꯆꯦꯒꯤꯅ ꯑꯩꯈꯣꯏ ꯆꯦꯒꯤꯅ ꯃꯃꯥꯟꯅꯕꯤꯒꯤ ꯃꯃꯥꯟꯅꯕꯤ ꯑꯣꯏꯗꯣꯏꯕ
ꯑꯩꯌꯥ ꯑꯩꯌꯥ ꯑꯩꯌꯥ ꯑꯩꯌꯥ ꯂꯨꯍꯣꯡꯕꯒꯨꯝꯕꯗ ꯂꯥꯛꯅꯗ꯭ꯔꯣ
ꯃꯣꯏ ꯃꯃꯥꯗꯨꯗꯤ ꯂꯥꯛꯑꯝꯃꯦ ꯍꯥꯏꯌꯦꯕꯀꯣ ꯑꯩꯈꯣꯏꯁꯦ ꯆꯥꯛꯆꯥꯥ ꯂꯨꯍꯣꯡꯕ ꯑꯗꯨ ꯃꯥꯗꯤ ꯂꯥꯛꯇꯦ
ꯑꯌꯥ
ꯃꯥꯗꯤ ꯑꯁꯥꯝꯗ ꯂꯥꯏꯔꯤꯛ ꯇꯝꯃꯛꯏ ꯑꯁꯝ ꯌꯨꯅꯤꯕ ꯑꯁꯣꯝ ꯁꯤꯂꯣꯡꯗꯁꯨ ꯇꯝꯃꯛꯄꯅꯦ ꯃꯥꯁꯦ ꯑꯗꯣ ꯑꯁꯥꯝꯒꯤ ꯗꯣꯟꯕꯣꯁꯀꯣ ꯁ꯭ꯀꯨꯜ ꯑꯗꯨ ꯑꯥ ꯗꯣꯟ ꯕꯣꯁꯀꯣꯏ ꯑꯥ ꯑꯗꯨꯗ ꯇꯝꯃꯛꯄꯅꯦ ꯎꯝ ꯎꯝ ꯎꯝ ꯑꯗꯨ ꯇꯝꯃꯛꯄ
ꯑꯗꯨꯏꯗꯣ
ꯎꯝ ꯐꯖꯩ
ꯃꯣꯏ ꯕꯤꯜꯗꯤꯡꯒꯗꯣ ꯑꯗꯨꯗꯒꯤ ꯃꯣꯏ ꯌꯥꯝ ꯁꯔꯥꯎꯟꯗꯤꯡ ꯀꯩꯀꯥꯗꯣ ꯊꯤ ꯐꯖꯕꯅꯦ
ꯍꯧꯖꯤꯛ ꯑꯃꯨꯛ ꯑꯃꯨꯛ ꯊꯥꯒꯠꯂꯛꯑꯦ ꯍꯥꯏꯗꯤ ꯑꯗꯨꯒꯤ ꯃꯔꯛ ꯃꯥꯒꯤ ꯃꯥꯏ ꯂꯞ ꯂꯩꯕ ꯃꯇꯝꯗꯣ ꯑꯗꯨꯗ ꯑꯩꯁꯦ ꯃꯤ ꯑꯃꯃꯨꯛ ꯊꯦꯡꯅꯩꯑꯦꯕꯀꯣ ꯃꯤ ꯊꯦꯡꯅꯕꯁꯦ ꯑꯩꯁꯨ ꯃꯥꯏ ꯏꯁꯇꯣꯔꯤ ꯁꯨꯡꯌꯥꯏ ꯑꯗꯨꯒꯤ ꯍꯧꯖꯤꯛꯀꯤ ꯃꯤꯁꯦꯕꯨ ꯂꯨꯞꯁꯟꯕꯁꯦ ꯉꯝꯗ꯭ꯔꯦꯕ ꯍꯥꯏꯗꯤ ꯂꯨꯞ ꯋꯥꯔꯤ ꯁꯥꯟ ꯄꯥꯝꯗ ꯁꯨꯝ ꯀꯩꯅꯣ ꯇꯧꯗꯕꯗꯣ ꯑꯗ ꯃꯥꯁꯦ ꯈꯂ ꯑꯩꯁꯦ ꯃꯥ ꯈꯪꯗ꯭ꯔꯤꯉꯩꯗ ꯑꯥ
ꯏꯁꯇꯣꯔꯤꯗꯒꯤ ꯄꯣꯁꯇꯒꯤ ꯂꯣꯏ ꯃꯨꯠ ꯇꯧꯏ ꯏꯚꯟ ꯑꯩ ꯏꯟꯁꯇꯥꯐꯧ ꯆꯍꯤ ꯑꯃꯒ ꯄꯥꯏꯗꯕꯤ ꯌꯥꯎꯈ꯭ꯔꯕꯅꯦ ꯑꯩꯁꯦ ꯑꯁ ꯊꯃꯣꯏ ꯊꯤ ꯊꯤꯅ ꯆꯥꯛ ꯆꯥꯅꯤ ꯈꯪꯕ꯭ꯔꯥ ꯇꯤꯅ ꯆꯥꯛꯁꯥꯅꯤ ꯅꯪ ꯈꯪꯗ ꯇꯧꯏꯅꯤ
ꯑꯃ ꯃꯥꯏ ꯍꯥꯟꯅꯒꯤ ꯂꯚꯔ ꯑꯃ ꯂꯩꯒꯤꯗꯕꯗꯣ
ꯑꯥ
ꯑꯗꯨꯏꯗꯣ ꯃꯥꯒꯤ ꯀꯣꯂꯦꯖꯀꯨꯝꯕꯒꯤ ꯀꯩꯅꯣꯔ
ꯎꯝ ꯍꯣꯏ ꯀꯣꯂꯦ ꯃꯥꯏ ꯑꯉꯥꯡ ꯑꯣꯏꯅ ꯑꯗꯨꯝ ꯃꯣꯏꯗꯤ ꯑꯥꯎꯠꯁꯥꯏꯗꯠꯇ ꯇꯝꯃꯛꯄꯅꯦꯕ
ꯍꯥꯏꯗꯤ ꯗꯣꯟꯕꯣꯁꯀꯣꯗꯨꯗ ꯑꯗꯨꯝ ꯄꯨꯜꯂꯒꯒ ꯀꯣꯏꯅꯒꯤꯕꯗꯨꯔꯣꯕ
ꯈꯪꯗꯦ ꯅꯨꯄꯥꯁꯤꯅ ꯍꯟ ꯃꯥꯂꯦ ꯃꯉꯣꯟꯗꯩꯩ ꯑꯃꯨꯛ
ꯑꯌꯥ ꯅꯨꯡꯉꯥꯏꯇꯤꯌꯦ
ꯑꯁ ꯑꯗꯨꯗꯒꯤ ꯍꯦꯟꯅ ꯐꯣꯜ ꯇꯧꯁꯟꯈ꯭ꯔꯕꯅꯦ ꯍꯥꯏꯕ ꯃꯤꯅ ꯍꯥꯏ ꯅꯪ ꯈꯥꯝꯖꯧ ꯑꯩꯅ ꯉꯝꯍꯧꯗꯕ
ꯁꯝꯊꯤꯅ ꯑꯣꯄꯟꯂꯤ ꯉꯥꯎꯊꯕꯤꯅꯦꯉꯣ ꯃꯥ ꯂꯥꯛꯄꯗ ꯀꯅꯥꯝꯇ ꯅ ꯍꯥꯏꯗꯤ ꯑꯩꯈꯣꯏ ꯅꯨꯄꯤ ꯀꯣꯂꯦꯖ ꯇꯝꯃꯦ ꯍꯥꯏ ꯀꯣꯂꯦꯖ ꯍꯥꯏꯔꯗꯅ ꯗꯨꯝ ꯌꯦꯡꯅꯕꯤꯅ ꯃꯥꯂꯥꯛꯀꯁꯦꯕ ꯃꯥ ꯂꯥꯛꯀꯗꯕ ꯃꯇꯝ ꯑꯩ ꯂꯩꯔꯝꯃꯦ ꯁꯦꯀ꯭ꯌꯨꯔꯤꯇꯤꯁꯦ ꯑꯩ ꯑꯗꯨꯝ ꯑꯣꯏꯔꯦ ꯃꯤ ꯑꯗꯨ ꯂꯥꯛꯇꯕ ꯅꯨꯃꯤꯠ ꯑꯩꯈꯣꯏꯅ ꯑꯁꯥꯏꯠꯀ ꯆꯠꯈꯤꯕ ꯌꯥꯎ ꯑꯦꯟ ꯁꯤꯁꯤꯒꯤ ꯑꯥꯎꯠꯁꯥꯏꯠ ꯇ꯭ꯔꯦꯅꯤꯡ ꯀꯦꯝꯒꯨꯝꯕ ꯆꯠꯈꯤꯕ ꯌꯥꯎꯔꯗꯤ ꯑꯗꯨꯝ ꯍꯥꯏꯗꯤ ꯃꯤ ꯑꯃ ꯅꯨꯡꯇꯤꯒꯤ ꯁꯨꯝ ꯎꯕ ꯃꯤ ꯑꯃ ꯁꯨꯝ ꯎꯔꯛꯇ꯭ꯔꯒꯗꯤ ꯍꯥꯏꯐꯦꯠ ꯌꯦꯡꯉꯦ ꯌꯦꯡ ꯀꯩ ꯀꯩ ꯂꯩꯔꯝꯗ꯭ꯔꯤꯅꯦ ꯀꯥꯏꯅ ꯈꯟꯕ ꯑꯃ ꯂꯩꯗꯅ
ꯑꯗꯅꯦ
ꯑꯗꯨꯒ ꯍꯥꯏꯐꯦꯠ ꯌꯦꯡ ꯍꯥꯏꯖꯥꯠꯅꯤ ꯑ ꯑꯩꯅ ꯁꯃꯤꯁ ꯇꯔ ꯂꯣꯏꯔꯝꯗꯥꯏꯗ ꯃꯥ ꯑꯗꯨꯅꯁꯨ ꯃꯥꯏ ꯀꯣꯂꯦꯖ ꯄꯨꯨꯕ ꯂꯣꯏꯈ꯭ꯔꯦ ꯃꯥꯒ ꯑꯩꯅ ꯃꯥꯒꯤ ꯔꯥꯏꯠ ꯁꯥꯏꯠꯇ ꯐꯝꯕ ꯃꯥꯅ ꯑꯥ ꯑꯥ ꯑꯩꯅ ꯃꯥꯅ ꯑꯩꯒꯤ ꯂꯦꯞ ꯁꯥꯏꯠ ꯐꯝꯕ ꯑꯗꯨꯗ ꯃꯥꯅ ꯃꯥꯒꯤ ꯑꯩꯅ ꯂꯩꯕ ꯑꯩꯅ ꯒ꯭ꯔꯤꯟ ꯃꯒ ꯑꯩꯒ ꯋꯥꯔꯤ ꯁꯥꯟꯅꯩ ꯑꯗꯨꯕꯨ ꯊꯤꯅ ꯅꯣꯛꯅꯤꯡꯖꯥꯠꯅꯤ ꯑꯩꯁꯦ ꯍꯨꯃꯥꯡꯒꯁꯦ ꯍꯧꯔ ꯄꯨꯂꯨꯞ ꯂꯨꯞꯄꯤꯅꯦꯕ ꯍꯣꯏ ꯃꯥ
ꯀꯩꯅꯣ ꯂꯝꯉꯥꯟꯕꯤ ꯈꯪꯕ꯭ꯔꯥ ꯖꯤꯄꯤ ꯇꯃꯛ ꯃꯥꯜꯂꯦ ꯑꯥ ꯖꯤ ꯄꯤ ꯇꯃꯛ‌ ꯃꯥꯜꯂꯦ ꯃꯥꯗꯣ
ꯂꯝꯉꯥꯟꯕꯤ ꯍꯥꯏꯗꯤ
ꯑꯃ ꯑꯩꯈꯣꯏ ꯏꯃꯥꯟꯅꯕꯤ ꯍꯣꯏꯒꯤ ꯃꯔꯤ ꯃꯇꯥ ꯊꯣꯛꯄ ꯃꯆꯦ ꯑꯃ ꯂꯩꯕꯅꯤ
ꯂꯩ ꯃꯤ ꯋꯥꯡꯕ
ꯑꯗꯨꯗꯤ ꯈꯪ
ꯑꯦꯟ ꯁꯤ ꯁꯤꯒ ꯌꯥꯎꯕ꯭ꯔꯥ ꯂꯝꯉꯥꯟꯕꯤ ꯀꯧꯕ ꯑꯃꯗꯤ ꯂꯩꯌꯦꯕ
ꯑꯦꯟ ꯁꯤ ꯁꯤꯗꯤ ꯌꯥꯎꯔꯝꯃꯣꯏ
ꯑꯗꯨꯗꯤ ꯈꯪꯗꯦ ꯑꯗꯨꯗꯤ ꯈꯪꯗꯦ ꯃꯁꯛ ꯈꯪꯗꯔꯗꯤ ꯑꯩꯗꯤ ꯀꯩꯝ ꯈꯪꯉꯔꯣꯏ ꯃꯤ ꯈꯪꯒꯟꯗꯦꯕ ꯑꯩꯈꯣꯏꯅ ꯈꯪꯉꯤꯕꯨ ꯑꯃꯅꯤ ꯈꯛꯇꯅꯤꯗ ꯊꯤꯅ ꯅꯩꯖꯥꯠꯅꯤꯍꯦ ꯍꯧꯖꯤꯛꯄꯨꯗꯤ ꯆꯠꯇ꯭ꯔꯦꯗ ꯂꯥꯛꯄꯗꯒ ꯑꯗꯨꯝ ꯑꯩꯒꯤ ꯃꯃꯤꯡꯗꯣ ꯄꯔꯥꯊꯥ ꯍꯥꯏꯅ ꯍꯥꯡꯕꯅꯦꯕ
ꯍꯥ
ꯑꯗꯨ ꯊꯥꯏꯅ ꯃꯥꯅ ꯏꯟꯁꯇꯥ ꯐꯣꯂꯣ ꯇꯧꯕꯗ ꯅꯪ ꯅꯃꯤꯡ ꯑꯩꯈꯣꯏ ꯏꯃꯥꯟꯅꯕꯤ ꯍꯣꯏ ꯃꯣꯏ ꯑꯗꯨꯝ ꯈꯪꯅ ꯀ꯭ꯂꯣꯁ ꯑꯣꯏꯅ ꯇꯤꯅꯩꯕ ꯍꯧꯖꯤꯛꯀꯤ ꯑꯣꯖꯥꯁꯦ
ꯎꯝ ꯍꯧ ꯌꯪꯁꯨ ꯑꯣꯏꯕꯅꯤꯅ
ꯎꯝ ꯑꯍꯥꯥꯟꯕ ꯑꯣꯖꯥ ꯑꯣꯏꯖꯕꯅꯦꯕ ꯃꯥꯁꯦ
ꯑꯦ ꯑꯗꯨ ꯖꯤꯄꯤꯗ ꯑꯗꯨꯝ ꯗꯥꯏꯔꯦꯛ ꯑꯩꯌꯥ
ꯃꯄꯨꯟꯁꯤꯒꯤ ꯑꯍꯥꯟꯕ ꯂꯥꯏꯔꯤꯛ ꯇꯥꯛꯄ ꯑꯣꯖꯥ ꯍꯥꯏꯇꯥꯔꯦ ꯑꯗꯨꯒ ꯅꯪ ꯅꯃꯤꯡꯗꯤ ꯃꯣꯏꯗꯤ ꯈꯪꯉꯦ ꯅꯪ ꯅꯃꯤꯡꯗꯤ ꯄꯔꯥꯊꯥꯅ ꯍꯥꯡꯗꯥꯏꯅꯦ ꯇꯨꯃꯤꯟ ꯂꯩꯌꯨ ꯑꯁ ꯊꯤ ꯅꯩꯖꯥꯠꯅꯦꯍꯦ
ꯖꯤꯄꯤꯁꯦ ꯃꯅꯨꯡꯁꯦ ꯆꯥꯎꯕ꯭ꯔꯥ
ꯍꯣꯏ ꯌꯥꯝ ꯀꯟꯅ ꯆꯥꯎꯗꯦ ꯑꯗꯨꯝ ꯆꯥꯎꯋꯦ ꯍꯥꯏꯇꯥꯔꯦ
ꯈꯪꯗꯦ ꯃꯄꯥꯟꯗ ꯌꯦꯡꯕꯗꯗꯤ ꯌꯨꯝꯒꯤ ꯇꯥꯏꯞꯇ ꯑꯅꯤꯈꯇꯪ ꯂꯩꯕ ꯎꯕꯒ
ꯎꯝ ꯑꯦ ꯃꯅꯨꯡꯗꯗꯤ ꯃꯈꯥꯗ ꯄꯤꯛꯅ ꯁꯥꯕ ꯂꯩ ꯑꯁꯣꯝ ꯀꯥꯆꯤꯟꯗꯁꯨ ꯁꯥꯕ ꯂꯩ ꯌꯥꯝ ꯆꯥꯎꯅ ꯂꯩꯌꯦꯕ ꯃꯐꯝ ꯃꯐꯝ ꯂꯩꯌꯦꯕ ꯑꯩꯈꯣꯏꯅ ꯈꯪꯗꯕꯩ ꯋꯥꯅꯦꯕ ꯅꯣꯏꯅ ꯆꯪꯅꯗꯕꯩ ꯋꯥꯅꯦꯕ
ꯑꯗꯨꯅꯦ ꯑꯩꯈꯣꯏ ꯃꯥꯁꯨ ꯇꯝꯃꯛꯄ ꯇꯝꯃꯛꯄꯅꯦ
ꯑꯣ
ꯑꯁ ꯃꯣꯏ ꯃꯇꯝꯗꯗꯤ ꯑꯁ ꯑꯈꯠꯄꯤ ꯃꯌꯥꯝꯗꯣ
ꯎꯝ ꯖꯤ ꯄꯤ ꯍꯥꯏꯔꯦꯅ ꯐꯥꯎꯕꯨꯕ ꯑꯩꯈꯣꯏꯁꯨ ꯃꯃꯤꯡ ꯆꯠꯂꯤꯅꯤ ꯖꯤ ꯄꯤ ꯑꯐꯥꯎꯕꯤꯅ ꯀꯩꯝ ꯐꯥꯎꯖꯗ꯭ꯔꯁꯨ
ꯏꯔꯥꯡ ꯃꯇꯝꯗ
ꯀꯥꯏ ꯇꯝꯃꯦ ꯍꯥꯏꯔꯒ ꯖꯤꯄꯤ ꯇꯝꯃꯦ ꯍꯥꯏ ꯏꯁ ꯑꯩꯉꯣ ꯑꯁ ꯋꯥꯔꯜ ꯀꯥꯜꯂꯒ ꯆꯦꯜꯂꯕꯅꯤ ꯑꯩ ꯏꯔꯥꯡ ꯌꯥꯎ ꯇꯟꯗꯅ
ꯑꯦ ꯃꯣꯏ ꯑꯗꯨꯏꯗꯨ ꯍꯣꯏ ꯑꯗꯨꯏ ꯃꯐꯝ ꯃꯐꯝꯗꯣ ꯏꯔꯥꯡ ꯈꯨꯠꯇꯧꯔꯒ ꯑꯗꯨꯗꯒꯤ ꯖꯤꯄꯤꯒ ꯇꯤ ꯖꯤꯒ
ꯑꯗꯨꯅꯤꯅ ꯑꯩꯈꯣꯏ ꯑꯗꯨꯃꯥꯏꯅ ꯇꯧꯕꯗꯨ ꯌꯥꯎꯅꯤꯡꯗꯦꯕ ꯑꯗꯨꯒ ꯃꯔꯨ ꯑꯣꯏꯅ ꯑꯩꯈꯣꯏ ꯃꯥꯍꯣꯏꯁꯨ ꯄꯥꯈꯠꯂꯤꯅꯤꯕ ꯀꯧꯗꯦ ꯑꯗꯨ ꯌꯥ ꯁꯣꯛꯄꯁꯤꯁꯨ ꯑꯩꯗꯤ ꯃꯀꯣꯛ ꯆꯤꯡꯉ ꯃꯀꯣꯛ ꯃꯀꯣꯛ ꯆꯤꯡꯉ ꯍꯦꯛꯇ ꯆꯠꯈꯤꯅꯤꯅ ꯑꯗꯨꯒꯤ ꯑꯁ ꯋꯥꯈꯔꯖꯥꯅꯤ ꯁꯝꯕꯟꯗꯣ ꯋꯥꯜ ꯆꯣꯡꯉꯒꯅꯤ ꯆꯠꯈꯠꯂꯤꯁꯦ
ꯑꯁ
ꯑꯁ
ꯑꯦ ꯆꯤꯆꯦ ꯍꯣꯏ ꯐꯥꯁ ꯁꯦꯝꯑꯣꯏꯔꯗꯒ ꯆꯪꯉꯛꯑꯕꯣ
ꯆꯪꯉꯦ ꯐꯥꯁ ꯑꯦ ꯃꯥꯔ ꯑꯩꯈꯣꯏ ꯗ꯭ꯔꯤꯜ ꯆꯠꯂꯛꯏ ꯐꯥꯁ ꯑꯦ ꯃꯥꯔ ꯇꯨꯝꯃꯛꯏ ꯐꯥꯁ ꯑꯦ ꯃꯥꯔꯒꯤ ꯆꯥꯛ ꯆꯥꯔꯛꯏ ꯐꯥꯁ ꯑꯦ ꯃꯥꯔꯒꯤ ꯀꯦꯟꯇꯤꯟ ꯍꯣꯏ ꯑꯗꯨꯒꯤ ꯑꯩꯈꯣꯏꯒꯤ ꯀꯩꯅꯣ ꯑꯩꯈꯣꯏꯒꯤ ꯐꯪꯁꯟꯒꯨꯝꯕ ꯑꯃ ꯍꯥꯏ ꯔꯤꯄꯕ꯭ꯂꯤꯛ ꯗꯦꯒꯨꯝꯕ ꯂꯩꯔꯗꯤ ꯑꯗꯩ ꯑꯃ ꯂꯩꯔꯗꯤ ꯑꯗꯨꯝ ꯍꯥꯎꯋꯦ
ꯑꯩ ꯊꯥꯏꯅ ꯆꯪꯉꯨꯔꯦ
ꯋꯥꯥꯛꯀꯤꯡꯒ ꯆꯦꯟꯕꯁꯦ ꯁꯤꯒꯦ ꯑꯗꯩ ꯋꯥꯥꯛꯀꯤꯡ ꯆꯦꯟꯕꯗ ꯃꯤꯗꯤ ꯋꯥꯔꯛ ꯆꯦꯟꯗ꯭ꯔꯥ ꯑꯩꯈꯣꯏꯗꯤ ꯕꯨꯠꯁꯨ ꯇꯣꯡꯗꯣꯏꯅꯤ ꯑꯔꯨꯝꯕ ꯃꯌꯥꯝ ꯊꯥꯖꯟꯅꯅꯤ ꯑꯩ ꯊꯤꯅꯀꯣ ꯊꯤꯅ ꯍꯟꯊ ꯍꯟꯊꯔꯕꯅꯤ
ꯑꯗꯨ ꯀꯩꯅꯣ ꯇꯧꯕ꯭ꯔꯣ ꯍꯥꯏꯗꯤ ꯀ꯭ꯂꯥꯁ ꯀꯩꯀꯥ ꯕꯪ ꯇꯧꯅꯕ꯭ꯔꯣ ꯑꯗꯨꯏ ꯐꯥꯁ ꯑꯦ ꯃꯥꯔꯗꯒ
ꯇꯧꯅꯗꯦꯗ ꯀꯃꯥꯏꯅ ꯇꯧꯕꯒ ꯑꯗꯨ ꯄꯥꯛ ꯄꯥꯛ ꯆꯪ ꯌꯥꯗꯤ ꯌꯦ ꯐꯁ ꯑꯦꯝ ꯑꯔꯁꯦ ꯍꯣꯏ ꯆꯪꯕꯕꯨꯗꯤ ꯌꯥꯏꯑꯕꯀꯣ ꯑꯗꯣ ꯄꯥꯛ ꯆꯪ ꯌꯥꯗꯦꯕ ꯁꯣꯝ ꯅꯥꯀꯟꯒꯤ ꯑꯣꯐꯤꯁꯔꯒꯤ ꯀꯩꯀꯥ ꯑꯣꯐꯤꯁꯔꯣꯝꯗꯗꯤ ꯄꯥꯛ ꯆꯪꯍꯟꯗꯦ
ꯑꯣ ꯃꯣꯏ ꯃꯅꯨꯡꯗ ꯄꯦꯇ꯭ꯔꯣꯜ ꯄꯪꯒ ꯂꯩꯕꯅꯦ ꯅꯤꯡꯁꯤꯡꯉꯦ ꯃꯅꯨꯡꯗ ꯄꯦꯇ꯭ꯔꯣꯜ ꯄꯝꯒ ꯂꯩꯕꯗꯨ ꯑꯗꯨꯗꯣ ꯅꯤꯡꯁꯤꯡꯉꯦ
ꯄꯦꯇ꯭ꯔꯣꯜ ꯄꯝꯗꯣ ꯑꯩꯈꯣꯏꯁꯨ ꯍꯜꯂꯛꯏ ꯃꯤꯅ ꯍꯥꯡꯉꯤ ꯃꯤꯗꯤ ꯑꯣꯐꯤꯁ ꯍꯥꯏꯒꯅꯦ ꯑꯩꯈꯣꯏ ꯍꯟꯗꯠꯇꯄꯤꯅꯦ
ꯑꯗꯨ ꯑꯗꯨꯗꯩ ꯃꯤ ꯀꯔꯞ ꯀꯩꯅꯣ ꯖꯦꯞꯇ ꯌꯦꯞꯁꯟꯕꯤꯗꯣ
ꯎꯝ ꯍ ꯍꯝ
ꯑꯗꯨ ꯑꯗꯨ ꯄꯦꯇ꯭ꯔꯣꯜ ꯄꯝꯗꯨꯗꯩ ꯌꯥꯝ ꯇꯧꯅꯕ ꯃꯥꯜꯂꯦ ꯑꯗꯨ ꯄꯥꯏꯕ ꯃꯤꯈꯩ
ꯑꯗꯨꯣ ꯄꯥꯛꯇꯤ ꯌꯥꯗꯕꯅꯤꯅ
ꯈꯪꯗꯦ ꯑꯗꯨ ꯃꯣꯏ ꯄꯨꯂꯤꯁ ꯈꯤꯇꯪ ꯆꯥꯎꯕ ꯂꯩꯗꯅ ꯃꯣꯏ ꯑꯦꯁ ꯑꯦꯁ ꯄꯤ ꯍꯥꯏꯕ꯭ꯔꯥ ꯑꯗꯨꯒꯨꯝꯕꯗꯣ ꯑꯗꯨ ꯑꯗꯨꯒꯨꯝꯕꯗꯤ ꯃꯣꯏ ꯑꯗꯨꯝ ꯄꯦꯇ꯭ꯔꯣꯜꯗ ꯂꯧꯊꯣꯛꯑꯒ ꯑꯗꯨꯗꯒꯤ ꯌꯣꯟꯊ ꯑꯇꯣꯞꯄ ꯕ꯭ꯂꯦꯛꯇ ꯌꯣꯟꯊꯣꯛꯄꯗꯣ
ꯍꯣꯏ ꯑꯗꯨꯕꯨꯗꯤ ꯈꯔ ꯑꯗꯨꯝ ꯇꯧꯅꯕ ꯌꯥꯎꯗꯕꯅꯤꯅ ꯈꯨꯠꯅ ꯄꯥꯏꯔꯕꯅꯤꯅ ꯈꯪ ꯗꯦ ꯂꯚ ꯏꯁ ꯕ꯭ꯂꯥꯏꯟ ꯑꯗꯣ ꯃꯥꯅ ꯌꯥꯝ ꯁꯥꯎꯅꯤꯡꯉꯤꯁꯤꯅꯅꯦ ꯃꯥꯅ
ꯎ
ꯀꯩꯅꯣ ꯇꯧꯊꯥꯉꯟꯂꯛ ꯀ ꯑ ꯋꯥꯔꯜ ꯋꯥꯔ ꯒꯤꯕꯤ ꯕꯦꯇꯔ ꯂꯤꯕꯤ ꯕꯦꯇꯔ ꯀꯩꯅꯣꯝꯃ
ꯃꯤ ꯈꯣꯡꯉꯣꯛ ꯐꯕꯤ ꯑꯣꯏꯔꯝꯅꯤꯅꯦ
ꯍꯥ ꯑꯩ ꯆꯥꯛꯀ ꯆꯥ ꯌꯥꯗꯦꯕꯣ ꯑꯁ ꯑꯃ ꯀꯞꯁꯨ ꯀꯞꯅꯤꯡꯉꯝꯃꯦ ꯀꯩꯝꯁꯨ ꯍꯥꯏ ꯌꯥꯗꯕꯗꯣ ꯍꯧꯖꯤꯛꯇꯤ ꯀꯩꯝ ꯊꯥꯒꯠꯇ꯭ꯔꯦ ꯑꯗꯨꯕꯨ ꯈꯪꯗ꯭ꯔꯗꯤ ꯈꯔꯗꯤ ꯑꯗꯨꯝ ꯂꯩꯔꯝꯒꯅꯤ ꯑꯗꯨꯅꯁꯨ
ꯎ ꯅꯠꯇ꯭ꯔꯒꯅ ꯃꯥꯒꯤ ꯂꯥꯏꯛ ꯀꯨꯝꯕꯗ ꯌꯥꯎꯔꯤꯅꯦ ꯑꯥꯏꯖꯤꯒꯣ
ꯎꯝ ꯍꯣꯏ ꯑꯗꯨ ꯈꯪꯗꯦ ꯑꯗꯨ ꯅꯠꯇ꯭ꯔꯁꯨ ꯑꯩꯈꯣꯏ ꯑꯗꯨꯝ ꯑꯗꯣ ꯑꯩꯒꯤꯅꯤ ꯑꯩꯒꯤꯁꯨ ꯃꯤ ꯃꯤ ꯃꯈꯜ ꯃꯈꯜ ꯍꯥꯏꯗꯣ ꯈꯪꯕ꯭ꯔꯥ
ꯎꯝ
ꯍꯥꯏꯗꯤ ꯃꯤꯁꯦ ꯑꯁ ꯀꯩꯗꯧꯒꯦꯗ ꯑꯩ ꯃꯁꯥ ꯃꯊꯊꯧ ꯃ ꯈꯪꯗꯅ ꯑꯦꯄ꯭ꯔꯣꯁ ꯐꯧꯇꯧꯗꯧꯕ ꯂꯩꯕ ꯑꯗꯨ ꯃꯥ ꯀꯩꯀꯩꯒꯤꯅꯣꯕꯗꯤ ꯃꯥꯗꯤ ꯌꯥꯝ ꯍꯥꯏ ꯑꯣꯏꯔꯗ꯭ꯔꯥ ꯍꯥꯏ ꯁꯣꯁꯥꯏꯇꯤ ꯐꯦꯃꯤꯂꯤꯒꯤ ꯆꯤꯡꯉꯦꯕ ꯃꯣꯏꯗꯤ ꯃꯄꯥꯗꯨꯁꯨ ꯑꯗꯨꯝ ꯃꯤꯡ ꯆꯠꯂꯛꯄꯅꯤꯅ ꯑꯗꯈꯁꯨ ꯑꯁ ꯍꯥꯏꯕ ꯌꯥꯗ꯭ꯔꯦ ꯑꯗꯨꯗꯤ ꯑꯩꯈꯣꯏꯅꯤ ꯔꯤꯖꯦꯛ ꯆꯠꯈ꯭ꯔꯅꯤ
ꯑꯣꯐ
ꯍꯧꯖꯤꯛ ꯌꯥꯝꯅ ꯀꯟꯇ꯭ꯔꯣꯚꯔꯁꯤꯦꯜ ꯊꯣꯛꯄ ꯃꯤ ꯑꯃ ꯂꯩꯕꯅꯦ ꯑꯗꯨꯅ
ꯈꯪꯗꯦꯅꯦ
ꯈꯪꯉꯅ ꯈꯪꯉꯅꯤꯌꯥ ꯈꯥꯡꯉꯅ ꯈꯥꯡꯉꯩ ꯃ ꯊꯥ ꯑꯩꯈꯣꯏꯗꯤ ꯃꯤ ꯑꯗꯨ ꯑꯗꯨꯒꯤ ꯑꯗꯨꯒꯤꯗꯣ ꯍꯟꯗꯛ ꯋꯥꯊꯣꯛ ꯊꯣꯛꯄꯗ ꯈꯕꯃꯥ ꯏꯃꯥ ꯈꯪꯉꯦ ꯍꯥꯏꯩꯅꯧꯒꯂꯦ ꯑꯗꯨ ꯀꯦ ꯑꯗꯨꯒꯤꯔꯁꯨꯗ ꯃꯤ ꯏꯃꯥꯟꯅꯕꯤꯅ ꯇꯦꯛ ꯇꯧꯔꯛꯑꯦꯅ ꯍꯥꯏꯕ ꯐꯦꯁꯕꯨꯛꯇꯕꯨꯗꯤ ꯐ꯭ꯔꯦꯟ ꯑꯣꯏꯌꯦꯕ ꯃꯥꯒ ꯑꯩꯒ ꯃꯄꯥꯟ ꯑꯗꯨꯅ ꯍꯥꯏꯕꯗꯨ ꯈ ꯑꯩꯉ ꯇꯦꯛ ꯇꯧꯁꯜꯂꯛꯑꯦꯅꯦ ꯅꯣꯏ ꯅꯣꯏꯅ ꯀꯣ ꯄꯣꯛꯁꯨ ꯦꯔꯥ ꯀꯥꯔ ꯍꯦ
ꯍ
ꯌꯦꯛꯇꯦꯕꯤꯗꯤ ꯑꯃꯗꯨꯁꯨ ꯑꯣꯟꯂꯥꯏꯟ ꯂꯩꯔꯤꯕ
ꯑꯌꯥ
ꯀꯩꯅꯣ ꯑꯣꯏꯕꯤꯔꯣ ꯍꯥꯏꯁꯦ ꯑꯃ
ꯑꯩꯈꯣꯏꯒꯤ ꯒꯕꯔꯃꯦꯟ ꯑꯩꯈꯣꯏ ꯄꯣꯂꯤꯇꯤꯛꯁꯤꯟ ꯄꯣꯂꯤꯇꯤꯁꯤꯌꯥꯟꯒꯤ ꯏꯁꯄꯣꯛꯁ ꯀꯣꯁꯤꯡꯒꯨꯝꯕ ꯑꯣꯏꯗꯣꯏꯅꯦꯕ
ꯑꯣ ꯑꯣ ꯑꯣ ꯑꯣ ꯑꯣ ꯑꯣ ꯑꯣ ꯑꯣ ꯌꯥꯝ ꯐꯥꯎꯕ ꯃꯤꯅꯦ ꯑꯥ ꯌꯥꯝ ꯐꯥꯎꯕꯅꯦ
ꯑꯩꯁꯦ ꯃꯊꯥ ꯁꯥꯕꯤꯅꯦ ꯑꯗꯨꯅꯁꯤ ꯀꯩ ꯍꯥꯏꯁꯤ ꯊꯤꯟꯕ ꯌꯥꯅꯣ ꯑꯣꯊꯥ ꯁꯥꯊꯕꯅꯤꯉ ꯑꯗꯣ ꯍꯥꯏꯗꯤ ꯑꯗꯨꯃꯥꯏꯅ ꯑꯗꯨ ꯈꯟꯕꯗꯤ ꯈꯜꯂꯦ ꯑꯩꯅ ꯊꯕꯛꯀꯨꯝꯕ ꯆꯥꯎꯅ ꯊꯔꯗꯤꯀꯣ
ꯎꯝ
ꯂꯥꯏꯛ ꯃꯥꯅ ꯔꯤꯖꯦꯛ ꯇꯧꯕꯗꯧꯗ ꯔꯤꯖꯦꯛꯀꯨꯗꯤ ꯑꯣꯕꯤꯌꯁꯂꯤ ꯑꯗꯨꯝ ꯇꯧꯔꯛꯑꯅꯤꯅ
ꯕꯦꯟꯗꯤꯁ ꯍꯥꯏꯒꯦꯅꯦ ꯈꯜꯂꯦ ꯑ ꯑꯗꯨꯣ ꯃꯇꯤꯛ ꯆꯥꯗꯣꯏꯗꯤ ꯑꯩ ꯍꯥꯏꯔꯨ ꯍꯥꯏꯗꯤ ꯃꯥꯁꯦ ꯑꯃꯨꯛꯃꯨꯛ ꯁꯨꯃꯥꯏꯅ ꯊꯥꯒꯠꯂꯕ ꯅꯍꯥꯟ ꯀꯨꯏꯔꯦ ꯀꯨꯏꯔꯦ ꯊꯥꯕꯅꯤ ꯐꯥꯔꯝꯃꯅꯦ